ꯍꯂꯣ ꯍꯆꯦꯗ ꯑꯗꯨꯝ ꯆꯥꯛ ꯌꯦꯟꯁꯥꯡ ꯊꯣꯡꯉꯒ ꯂꯩꯌꯦ
ꯑꯣ
ꯑꯗꯨꯒꯤꯅꯤꯗ ꯅꯠꯇꯦ ꯅꯪ ꯉꯁꯥꯏ ꯑꯩꯅ ꯇꯦ ꯃꯤꯅꯤꯠ ꯃꯤꯅꯤꯠ ꯇꯔꯥ ꯉꯥꯏꯔꯝꯃꯣ ꯍꯥꯏꯕꯗꯣ ꯏ ꯆꯦꯛ ꯀꯣꯜ ꯇꯧꯔꯛꯀꯦ ꯍꯥꯏꯕ ꯑꯗꯨꯒꯤꯅꯤꯗ ꯅ ꯅꯪꯕꯣ ꯍꯥꯟꯅ ꯇꯧ ꯍꯜꯂꯣ ꯍꯥꯏꯅ ꯈꯜꯂꯣ ꯀꯩꯁꯨ ꯅꯠꯇꯦ ꯀꯩꯁꯨ ꯅꯠꯇꯦ ꯅꯪ ꯇꯥꯔ
ꯅ ꯅꯪꯁꯦ ꯃꯤꯕꯨ ꯑꯗꯨꯃꯥꯏꯅ ꯊꯥꯔꯛꯀꯅꯤ ꯍꯥꯏ ꯈꯟꯅꯤ ꯈꯟꯕ ꯃꯥꯜꯂꯦꯅꯦ ꯑꯗꯣ ꯑꯩꯉꯣꯟꯗ ꯊꯥꯂꯛꯈ꯭ꯔꯕ ꯀꯣ
ꯅꯠꯇꯦ ꯑꯗꯨꯃꯥꯏꯅ ꯇ ꯅ ꯑꯗꯨꯃꯥꯏ ꯇꯧꯗꯦꯗ ꯑꯩꯗꯤ ꯁꯤ ꯇꯧꯕꯗꯣ ꯍꯥ
ꯀꯔꯤ ꯌꯦꯡꯉꯣꯗ ꯊꯥꯔꯛꯄ꯭ꯔꯣ ꯑꯗꯨꯒ ꯑꯃꯨꯛꯀ ꯇꯧꯔꯛꯑꯣ ꯍꯥꯏꯔꯅꯦ ꯍꯥꯏꯌꯦꯅꯦ ꯅꯪꯅꯦ
ꯅꯠꯇꯦ ꯑꯗꯨꯝ ꯑꯩ ꯉꯁꯥꯏ ꯅꯪ ꯏꯁꯩ ꯊꯥꯕꯗꯣ ꯁꯣꯏꯕꯒꯤ ꯅꯠꯇꯦ ꯅꯪꯉꯣꯟꯗꯁꯨ ꯊꯥꯒꯦꯅ ꯊꯥꯕꯅꯤꯗ
ꯎꯝ
ꯑ ꯑꯩꯅ ꯑꯃꯨꯛ ꯈꯜꯂꯒ ꯑꯁ ꯍꯧꯖꯤꯛ ꯋꯥꯔꯤ ꯁꯥꯔꯒꯦ ꯍꯥꯏꯅ ꯈꯟꯕ ꯑꯗꯨꯒꯤꯅꯦ
ꯑꯣ ꯋꯥꯕ꯭ꯔꯣ ꯅꯪꯒꯤ ꯊꯕꯛꯁꯦ
ꯑꯁ ꯊꯕꯛꯄꯨꯗꯤ ꯌꯥꯝ ꯋꯥꯗꯦꯗ ꯅꯨꯡꯉꯥꯏ ꯑꯗꯨꯝ ꯌꯨꯝꯒꯤ ꯊꯕꯛ ꯆꯞ ꯃꯥꯟꯅꯥꯏꯅ ꯃꯣꯏꯅꯁꯨ ꯃꯣꯏꯁꯨ ꯑꯗꯨ ꯍꯥꯏꯗꯤ ꯊꯕꯥꯎꯕꯨꯗꯤ ꯋꯥꯔꯁꯨ ꯋꯥꯗ꯭ꯔꯁꯨ ꯃꯤ ꯐ ꯑꯗꯨꯝ ꯑꯩꯈꯣꯏꯅ ꯄꯨꯟꯅ ꯊꯕꯛꯁꯨ ꯃꯤ ꯐꯔꯗꯤ ꯑꯗꯨꯝ ꯅꯨꯡꯉꯥꯏꯌꯦꯅꯀꯣ
ꯍꯕ ꯑ
ꯃꯣꯏ ꯃꯣꯏꯒꯤ ꯏꯃꯨꯡꯗꯤ ꯌꯥꯝ ꯐꯩꯌꯦꯕ
ꯎꯝ
ꯑꯩꯈꯣꯏꯒꯤ ꯅꯨꯡꯉꯥꯏꯌꯦ
ꯑꯗꯨ ꯀꯔꯤ ꯅꯪ ꯅꯪꯕꯨ ꯊꯤꯅ ꯑꯗꯨꯝ ꯃꯣꯏꯅ ꯑꯗꯨꯝ ꯊꯝꯕ꯭ꯔꯅꯦ ꯃꯣꯏ ꯌꯨꯝꯗ ꯊꯕꯛ ꯑꯗꯨꯝ ꯇꯧꯕ꯭ꯔꯥ
ꯂꯣꯏ ꯑꯁꯦꯡꯕ ꯂꯣꯏꯒꯗꯧꯕ ꯃꯇꯝꯗꯤꯀꯣ
ꯎꯝ
ꯑꯦꯂꯚꯦꯟ ꯐꯥꯎꯅꯦꯕ
ꯎꯝ
ꯑꯗꯣ ꯑꯩꯗꯤ ꯃꯇꯝ ꯇꯥꯗ꯭ꯔꯒ ꯑꯗꯨꯝ ꯍꯟꯕꯅꯦꯕꯀꯣ ꯑꯗꯣ ꯃꯔꯛꯗꯤ ꯍꯣꯏ ꯃꯔꯛꯇꯗꯤ ꯑꯩꯅ ꯑꯗꯨꯝ ꯊꯕꯛ ꯂꯩꯍꯧꯔꯗꯤ ꯑꯗꯨꯝ ꯇꯧꯕꯤꯅꯤꯗ ꯊꯕꯥꯛ ꯑꯁꯦꯡꯕꯔꯤ ꯊꯕꯥꯛꯇꯣ ꯄꯨꯡ ꯇꯔꯥꯃꯥꯊꯣꯏ ꯐꯣꯇꯣ ꯇꯧꯅꯤꯕ
ꯎꯝ
ꯑꯗꯨꯅ
ꯑꯁ
ꯍ
ꯋꯥꯅꯤꯍꯦ ꯑꯗꯨꯃꯥꯏꯅ ꯊꯦꯡꯅ ꯑꯗꯨꯃꯥꯏꯅ ꯊꯕꯛ ꯇꯧꯈ꯭ꯔꯗꯤ ꯑꯗꯨꯃꯥꯏꯅ ꯊꯦꯡꯅ ꯊꯕꯛ ꯇꯧꯕꯗꯤ
ꯑꯗꯨꯅꯦ
ꯑꯗꯨ ꯀ꯭ꯔꯤ ꯀꯔꯤꯒꯨꯝꯕ ꯇꯧꯔ ꯐꯤꯒꯨꯝꯕ ꯁꯨꯕ ꯈꯛꯇꯔꯣ ꯌꯨꯝ ꯑꯗꯨꯝ
ꯑꯩ ꯑꯩ ꯑꯁ ꯑꯩ ꯌꯨꯝ ꯑꯩꯅ ꯊꯕꯛ ꯁꯨꯕꯗꯣꯗꯤ ꯀꯩꯅꯣꯗꯄꯤ ꯍꯥꯏꯕꯤꯒꯦꯀꯣ ꯑꯩ ꯍꯦꯛ ꯌꯧꯔꯅꯤꯅ
ꯎꯝ
ꯑꯍꯦꯛ ꯂꯥꯛꯑꯒ ꯃꯣꯏ ꯌꯨꯝ ꯃꯣꯏ ꯑꯍꯤꯡꯗ ꯆꯥꯕ ꯆꯥꯛ ꯆꯥꯕꯒꯨꯝꯕ ꯄ꯭ꯂꯦꯠ ꯑꯃ ꯑꯅꯤꯀꯣ ꯑ ꯀꯞ ꯑꯃ ꯑꯅꯤ ꯑꯗꯨꯝ ꯂꯩꯔꯝꯅꯤ ꯑꯗꯨ ꯈꯅꯤꯅꯦ ꯑꯗꯨꯒ ꯁꯪꯒꯣꯝ ꯐꯨꯀꯅꯤ ꯆꯥ ꯁꯦꯝꯒꯅꯤ ꯌꯦꯔꯨꯝ ꯑꯃ ꯐꯨꯀꯅꯤ ꯑꯗꯨꯒ ꯐꯨꯡ ꯑꯗꯨꯃꯥꯏꯅ ꯇꯧꯅꯤꯅ
ꯑꯣ
ꯑꯗꯨꯒ ꯋꯥꯏꯁꯤꯜꯂꯅꯤ ꯋꯥꯏꯁꯤꯜꯂꯒ ꯍꯣꯏ ꯇꯥꯏꯅꯤꯉꯥꯏ ꯇꯧꯒꯅꯤ ꯑꯗꯨꯒ ꯔꯨꯝꯗ ꯈꯥꯔꯒ ꯁꯦꯡꯗꯣꯛꯀꯅꯤ ꯑꯗꯨ ꯁꯦꯡꯗꯣꯛꯑꯄ ꯃꯇꯝꯗ ꯋꯥꯁꯤꯡ ꯃꯦꯆꯤꯟꯗ ꯐꯤ ꯆꯨꯅꯤꯉ ꯍꯥꯞꯀꯅꯦꯕꯀꯣ ꯑꯗꯨꯒ ꯃꯣꯏ ꯁꯨꯕꯨ ꯂꯩꯈ꯭ꯔꯗꯤ ꯄꯥꯏꯔꯒ ꯂꯧꯊꯣꯛꯑꯒ ꯐꯥꯎꯔꯅꯤ
ꯎꯝ
ꯑꯗꯨꯒ ꯊꯕꯥꯛ ꯂꯣꯏꯔꯒ ꯊꯕꯥꯛ ꯇꯧꯕ ꯀꯥꯟꯗ ꯀꯩꯅꯣꯗ ꯕ꯭ꯔꯦꯛꯐꯥꯁ ꯆꯥꯒꯅꯤ ꯑꯗꯨꯒ ꯊꯕꯛ ꯁꯨꯅꯤ ꯑꯗꯨꯒ ꯆꯠꯂꯅꯤ ꯑꯗꯨꯝ ꯊꯕꯥꯎꯕꯨꯗꯤ ꯑꯗꯨꯝ ꯌꯥꯝꯗꯦ ꯑꯗꯨꯕꯨ ꯇꯧꯕꯗ ꯇꯥꯛꯞꯄꯗꯣ ꯍꯥꯏꯕ ꯇꯥꯔꯦꯀꯣ ꯑꯗꯨꯝ ꯊꯕꯛꯇꯗꯤ ꯑꯗꯨ ꯉꯥꯛꯇꯅꯤꯗ ꯑꯇꯣꯞꯄ ꯇꯧꯕꯗꯤ ꯂꯩꯇꯦ
ꯑꯣ ꯃꯤ ꯀꯌꯥ ꯂꯩꯕꯨꯔꯅꯦ ꯅꯪ ꯊꯕꯛ ꯇꯧꯕ ꯌꯨꯝꯗ
ꯃꯃꯥ ꯃꯄꯥ ꯑꯗꯨꯒ ꯃꯆꯥꯅꯄꯥ ꯑꯃ
ꯑꯅꯤ
ꯑꯃ ꯃꯣꯏꯗꯤ ꯍꯥꯏꯗꯤ ꯑꯅꯧ ꯍꯥꯏꯗꯤ ꯌꯥꯝ ꯃꯆꯥꯅꯨꯄꯥ ꯆꯍꯤ ꯇꯔꯥ ꯁꯨꯗ꯭ꯔꯦꯕꯀꯣ
ꯁ ꯆꯍꯤꯥꯍꯤ ꯇꯔꯥ
ꯅꯤꯄꯥꯜ ꯃꯥꯄꯜꯅꯦꯕ ꯆꯍꯤ ꯃꯄꯜꯅꯦꯕꯀꯣ
ꯎꯝ
ꯑꯗꯨꯕꯨ ꯎꯁ ꯆꯥꯎꯧꯕꯅꯤꯍꯩ ꯂꯣꯏꯔꯦ
ꯑꯣ ꯑꯗꯨ ꯃꯃꯥꯗꯤ
ꯃꯃꯥ ꯀꯔꯤ ꯑꯗꯨꯗꯤ ꯃꯃꯥꯁꯨ ꯑꯉꯥꯡ ꯑꯣꯏꯔꯤꯦꯗ ꯃꯃꯥꯗꯀꯣ ꯃꯄꯥ ꯍꯦꯟꯅ ꯋꯥꯡꯕꯅꯦ
ꯎꯝ ꯎꯝ
ꯃꯄꯥꯅ ꯅꯦꯟꯕ ꯃꯃꯥꯅ ꯋꯥꯡꯕ
ꯑꯗꯨ ꯃꯣꯏꯒꯤ ꯌꯨꯝꯗ
ꯍꯣꯏ ꯑꯁ ꯃꯣꯏꯗꯤ ꯃꯣꯏꯗꯤ ꯏꯅꯥꯈꯨꯟꯕꯅꯤꯅꯀꯣ ꯑꯍꯤꯡꯗꯁꯨꯀꯣ ꯆꯥꯛ ꯊꯣꯡꯅꯤꯡꯉꯥꯏ ꯃꯤ ꯑꯗꯨꯝ ꯂꯥꯛꯑꯦ ꯍꯥꯏꯌꯦ
ꯑꯣ ꯀꯔꯤ ꯑꯥ ꯊꯕꯛꯗꯤ ꯇꯧꯔꯝꯒꯅꯤꯅꯦ ꯑꯗꯨ ꯁꯦꯟꯇꯔꯦꯟ ꯖꯣꯕꯀꯨꯝꯕ
ꯑꯁ ꯃꯃꯥꯒ ꯃꯄꯥꯗ ꯗꯨꯀꯥꯟ ꯑꯆꯧꯕ ꯍꯪꯉꯦꯕꯀꯣ ꯇꯣꯉꯥꯟ ꯇꯣꯉꯥꯟꯅ
ꯑꯣ ꯅꯨꯄꯥ ꯅꯨꯄꯥꯅ ꯑꯃꯗ ꯂꯩꯕ ꯃꯃꯥꯅ ꯑꯃꯥꯗ ꯂꯩꯕ
ꯍꯣꯏ ꯑꯗꯨꯒ ꯃꯣꯏ ꯗꯨꯀꯥꯟꯗ ꯊꯕꯛ ꯇꯧꯕ ꯃꯤꯁꯨ ꯎꯁ ꯌꯥꯝꯕꯅꯦꯍꯦ ꯄꯣꯠ ꯄꯣꯠ ꯄꯣ ꯄꯣꯂ ꯊꯣꯛꯅꯤꯡꯉꯥꯏ ꯃꯤ ꯐꯝꯅꯤꯡꯉꯥꯏ ꯀꯝꯄ꯭ꯌꯨꯇꯔ ꯑꯃ ꯀꯩꯅꯣ ꯇꯧꯅꯤꯡꯉꯥꯏ ꯗꯨꯀꯥꯟ ꯃꯅꯨꯡꯁꯨ ꯃꯤ ꯑꯅꯤ ꯑꯍꯨꯝ ꯐꯪꯒꯅꯤ ꯑꯗꯨꯒ ꯃꯄꯥꯟꯗ ꯊꯕꯛ ꯇꯧꯕ ꯃꯤ ꯑꯗꯨꯝ ꯃꯤ ꯑꯅꯤ ꯑꯍꯨꯝ ꯂꯩꯌꯨꯅꯦ ꯒꯥꯔꯤ ꯃꯣꯏ ꯄꯔꯁꯣꯅꯦꯜ ꯗ꯭ꯔꯥꯏꯚꯔꯁꯨ ꯊꯝꯃꯅꯦꯕꯀꯣ
ꯑꯣ ꯄꯩꯁꯥꯗꯤ ꯋꯥꯠꯇꯕ ꯃꯤꯅꯤꯅꯦ ꯑꯗꯨꯗꯤ
ꯏꯁꯄꯩꯁꯥꯗꯤ ꯄꯥꯏꯕꯅꯦꯍ
ꯎꯝ
ꯗ꯭ꯔꯥꯏꯚꯔꯁꯨ ꯑꯃꯨꯛ ꯊꯝꯒꯅꯤ
ꯎꯝ
ꯃꯆꯥꯅꯨꯄꯥ ꯁ꯭ꯀꯨꯜ ꯊꯤꯟꯕꯗꯣ
ꯎꯝ
ꯑꯗꯨꯒꯨꯝꯕ ꯗ꯭ꯔꯥꯏꯕꯔꯁꯨ ꯊꯝꯕꯅꯕ
ꯌꯥꯝ ꯅꯨꯡꯉꯥꯏꯔꯤꯅ
ꯁꯨꯉꯥꯏꯕꯅꯤꯗ ꯃꯣꯏ ꯏꯃꯨꯡꯗꯤ
ꯑꯗꯨ ꯅꯪ ꯑꯥ ꯃꯥꯒꯤ ꯑꯉꯥꯡꯗꯣ
ꯎꯝ
ꯅꯪꯕꯨꯗꯤ ꯀ꯭ꯔꯤꯁꯨ ꯀ꯭ꯔꯤꯒꯨꯝꯕ ꯀ꯭ꯔꯤꯁꯨ ꯈꯟꯗꯦ ꯅꯪꯕꯨꯗꯤ ꯅꯨꯡꯁꯤꯅꯕ ꯑꯗꯨꯒꯨꯝꯕ
ꯑꯩꯉꯣꯟꯗ ꯌꯥꯝ ꯏꯀꯥꯏꯕꯅꯦ
ꯑꯁ ꯑꯗꯨꯗꯤ ꯑꯃ ꯂꯩꯔꯝꯒꯅꯤꯗ ꯏꯀꯥꯏꯔꯗꯤ
ꯑꯗꯨꯒꯨꯝꯕ ꯋꯥꯈꯜ ꯈꯟꯕ ꯍꯥꯏꯗ꯭ꯔꯤꯍꯦ ꯃꯥꯗꯤ ꯑꯉꯥꯡ ꯆꯥꯅꯤ ꯆꯍꯤ ꯇꯔꯥ ꯁꯨꯗꯕꯗꯣ ꯈꯜꯂꯣꯅꯦ ꯑꯗꯨ ꯋꯥꯡꯆꯥꯎꯕꯗꯤꯀꯣ ꯑꯨꯁ ꯋꯥꯡꯆꯥꯎ ꯑꯗꯨꯕꯨꯗꯤ ꯑꯁ ꯌꯥꯝ ꯋꯥꯡ ꯆꯧꯕ ꯅꯣꯏ ꯅꯣꯏꯗꯒꯤ ꯗꯕꯜ ꯋꯥꯡꯆꯥꯎꯕꯅꯦ
ꯅꯪꯒꯤꯗꯤ ꯅꯠꯇꯕ
ꯏꯁ ꯑꯩꯈꯣꯏꯗꯤ ꯑꯩꯈꯣꯏꯖꯤꯗꯤ ꯗꯕꯜꯅꯤꯅ ꯑꯗꯨꯒꯤ ꯅꯣꯏꯕꯨ ꯍꯥꯏꯕꯅꯤꯗ
ꯑꯩꯈꯣꯏꯕꯨ ꯍꯥꯏꯕꯔꯅꯦ ꯅꯪꯕꯨ ꯍꯥꯏꯗ꯭ꯥꯔꯒ ꯑꯩꯈꯣꯏꯕꯨ ꯍꯥꯏꯕ꯭ꯔꯅꯦ ꯂꯣꯏꯔꯦ ꯑꯗꯨ ꯅꯣꯏ
ꯈꯤꯇꯪ ꯑꯣꯏꯁꯨ ꯆꯥꯎꯋꯦꯅ
ꯅꯪꯕꯨ ꯍꯥꯏꯇ꯭ꯔꯒ ꯑꯩꯈꯣꯏꯕꯨ ꯍꯥꯏꯕꯁꯦ ꯑꯩꯈꯣꯏꯗꯤ ꯏꯀꯥꯏꯍꯦ
ꯅꯠꯇꯦ ꯑꯩꯕꯨ ꯍꯥꯏꯔꯤꯗꯤ ꯅꯣꯏꯗꯣ ꯌꯥꯝ ꯆꯥꯎꯔꯝꯅꯦꯅ ꯈꯜꯂꯕꯀꯣ ꯅꯣꯏꯗꯤ ꯑꯩꯈꯣꯏ ꯍꯦꯟꯅ ꯆꯥꯎꯕꯒꯤ ꯅꯣꯏ ꯍꯦꯟꯅ ꯆꯥꯎꯋꯦꯅ ꯍꯥꯏ ꯑꯗꯨꯅ ꯐꯩꯌꯦꯅ ꯍꯦꯟꯅ
ꯏꯁ ꯅꯪꯁꯨ ꯒꯌꯥꯟ ꯇꯥꯗ꯭ꯔꯒ ꯑꯥꯔꯣꯝꯗ ꯑꯃꯨꯛ ꯈꯟꯕ ꯍꯧꯈ꯭ꯔꯦ
ꯌꯥꯏꯗ ꯌꯥꯏ ꯈꯪꯉꯦꯗ ꯒꯌꯦꯟ ꯇꯥꯕꯅꯤꯅ
ꯍꯣꯏꯅꯦ ꯅꯪ ꯇꯥꯕꯅꯦ ꯑꯩ ꯈꯪꯉꯦꯗ
ꯍꯌꯦꯡꯁꯨ ꯑꯃꯨꯛꯀ ꯆꯠꯀꯦꯔꯥ
ꯍꯣꯏ ꯆꯠꯀꯅꯤ ꯍꯌꯦꯡꯗꯤ ꯆꯠꯂꯒ ꯍꯜꯂꯛꯑꯒ ꯀꯣꯂꯤꯖ ꯑꯅꯤꯗ ꯆꯠꯀꯅꯤ ꯑꯗꯨ ꯑꯗꯨ ꯑꯗꯨꯃꯥꯏꯅ ꯇꯧꯕ ꯇꯥꯔꯦ
ꯑꯣ ꯑꯗꯨ ꯑꯥ ꯁꯨꯇꯤꯒꯨꯝꯕꯗꯤ ꯑꯥ ꯀꯩꯅꯣ ꯋꯤꯛ ꯑꯃꯥꯗ ꯑꯩꯈꯣꯏꯅ ꯂꯧꯅꯤꯡꯕ ꯀꯥꯟꯗ ꯂꯧꯕ ꯌꯥꯔꯣꯏ
ꯑꯗꯨꯝ ꯂꯣꯛ ꯂꯣꯛꯑꯩꯗ ꯆꯠꯀꯦ ꯍꯥꯏꯔꯗꯤ ꯉꯟꯅ ꯍꯜꯂꯛꯄꯁꯨ ꯌꯥꯏꯅ ꯑꯗꯨꯗꯤ ꯀꯥꯏꯗꯦꯗ ꯃꯥꯅꯁꯨ ꯑꯗꯨꯝ ꯍꯥꯏꯕꯅꯤ ꯍꯣꯟꯖꯟꯅꯤꯡꯕ ꯅꯨꯃꯤꯇꯣ ꯑꯗꯨꯝ ꯍꯥꯏꯌꯣ ꯍꯥꯏꯅ ꯑꯗꯨꯝ ꯍꯥꯏꯕꯅꯦ ꯑꯗꯨ ꯅꯪꯒ ꯀꯩꯗꯧꯉꯥꯏ ꯍꯜꯂꯛꯒꯦꯔꯥ
ꯍꯌꯦꯡ ꯑꯃꯨꯛꯀ ꯍꯟꯒꯅꯤ ꯑꯩꯁꯨ
ꯑꯌꯨꯛꯇꯔꯣ
ꯑꯌꯨꯛꯇꯤ ꯑꯌꯨꯛꯇꯤ ꯈꯪꯗꯦ ꯑꯌꯨꯛꯇꯤ ꯑꯣꯏꯔꯦꯏꯗ
ꯏꯚꯤ ꯏꯚꯤꯅꯤꯡꯗ ꯂꯥꯛꯑꯣꯅ
ꯍꯣꯏ ꯏꯚꯤꯅꯤꯡ ꯂꯥꯛꯀꯅꯤ
ꯍꯣꯏ ꯅꯪꯉꯣꯟꯗ ꯀꯩꯅꯣ ꯊꯥꯎꯑꯣꯏꯅ ꯍꯥꯏꯒꯦ ꯑꯆꯥꯄꯣꯠ ꯊꯥꯎꯑꯣꯏꯅ
ꯑꯆꯥꯄꯣꯔꯣ ꯁꯤꯌꯔ ꯇꯧꯗꯔꯗꯤ ꯑꯗꯨꯗꯤ ꯄꯨꯔꯛꯑꯔꯣꯏꯀꯣ
ꯍꯣꯏ
ꯌꯥꯝ ꯄꯤꯗ꯭ꯔꯗꯤ
ꯄꯤꯅꯤ ꯄꯤꯒꯅꯤꯍꯦ
ꯄꯨꯔꯛꯑꯒꯥ ꯃꯥꯥꯡ ꯂꯣꯏꯅ ꯈꯪꯒꯅꯤꯗ
ꯑꯗꯨ ꯐꯖꯅ ꯄꯦꯛ ꯇꯧꯈ꯭ꯔꯗꯤ ꯀꯃꯥꯏ ꯍꯥꯡꯒꯗꯔꯥ ꯑꯦ
ꯅꯪꯅ ꯂꯧꯅꯤꯡꯕ ꯂꯧꯑꯣꯅ ꯑꯗꯣ
ꯂꯣꯏꯅ ꯂꯧꯒꯦ ꯑꯗꯨꯗꯤ
ꯏꯁ ꯂꯣꯏꯅꯗꯤ ꯌꯥꯔꯣꯏꯑꯦ ꯑꯗꯨꯗꯤ ꯑꯩꯗꯤ ꯃꯥꯡꯔꯦꯗꯅ
ꯑꯩꯁ ꯅꯍꯥꯟꯗꯤ ꯆꯥꯗ꯭ꯔꯁꯨ ꯌꯥꯏꯗ ꯅꯨꯄꯤꯗꯤ ꯑꯗꯨꯒꯨꯝꯕ ꯆꯥꯗꯕꯅꯤꯍꯦ
ꯀꯔꯤ ꯀꯔꯤꯅꯣ ꯅꯣꯏ ꯆꯥꯒꯗꯕꯗꯣ ꯈꯪꯕ꯭ꯔꯣ ꯑꯍꯥ ꯍꯥ
ꯈꯪꯉꯦꯅꯦ ꯑꯩꯗꯤ
ꯍꯥꯏꯔꯛꯑꯣꯅꯦ ꯆꯨꯝ ꯆꯨꯝꯅ ꯍꯥꯏ ꯆꯨꯝ ꯑꯆꯥꯄꯣꯠꯅꯦ ꯑꯗꯨ ꯀꯔꯤ ꯄꯣꯠꯅꯣꯕꯥ ꯆꯨꯝꯅ ꯍꯥꯏꯔꯥꯗꯤ ꯄꯤꯒꯦ
ꯀꯦ ꯑꯩꯁ ꯅꯪꯒꯤ ꯅꯃꯥꯡꯗ
ꯑꯗꯨꯗꯤ ꯅꯃꯥꯡꯗ ꯆꯥꯍꯧꯔꯣ ꯎꯝ ꯍꯝ ꯍꯝ ꯆꯤꯡꯒꯝ ꯅꯨꯄꯤ ꯆꯥꯗꯕ꯭ꯔꯥꯅꯦ ꯅꯨꯄꯤ ꯆꯥꯕ ꯌꯥꯗꯦꯅ ꯂꯩꯕ꯭ꯔꯅꯦ ꯀꯦꯛ ꯑꯥ ꯆꯤꯡꯒꯝꯗꯣ
ꯑꯗꯣ ꯆꯥꯗꯤ ꯆꯥꯏ ꯑꯗꯨ ꯌꯥꯝ ꯆꯥꯗꯦꯕ
ꯏꯁ ꯂꯣꯏꯔꯦꯍꯦ ꯅꯨꯄꯤ ꯅꯨꯄꯥꯅ ꯆꯤꯡꯒꯝ ꯆꯥꯕꯗꯣ ꯍꯦꯟꯅ ꯅꯣꯛꯅꯤꯡꯕꯅꯦ
ꯑꯩꯁ ꯆꯤꯡꯒꯝ ꯆꯥꯕꯁꯦ ꯔꯥꯁꯤ ꯀꯟꯕꯅꯤꯍꯦ ꯄꯥ ꯆꯥꯔꯣꯏ ꯁꯤꯡꯒꯝ ꯆꯥꯒꯅꯤꯌꯦ
ꯍꯥꯏꯕꯗꯣꯀꯣ
ꯍꯨꯝꯃꯣꯗꯤ ꯅꯠꯇꯦ ꯑꯗꯨ ꯐꯖꯩꯌꯦꯕꯥ
ꯏꯁ ꯂꯩꯔꯦ
ꯇꯨꯏꯤꯡ ꯃꯥꯅ ꯆꯥꯕ ꯏꯁꯇꯥꯏꯜꯗꯣ ꯌꯦꯡꯂꯒ ꯐꯖ ꯐꯖꯍꯦ ꯄꯥꯝꯃꯦꯍꯦ
ꯅꯆꯤꯟ ꯊꯤꯒꯅꯨꯗ ꯑꯗꯨꯗꯤ
ꯑꯩꯗꯤ ꯄꯥꯝꯅꯤꯍꯦ ꯅꯥ ꯅꯣꯏꯗꯤ ꯄꯥꯝꯔꯣꯏꯗ
ꯄꯥꯝꯗꯦꯗ
ꯅꯣꯏꯗꯤ ꯅꯪ ꯅꯥ ꯅꯪꯒꯤ ꯅꯨꯄꯥ ꯂꯩ ꯂꯩꯈ꯭ꯔꯕꯒꯤ ꯄꯥꯝꯃꯔꯣꯏ ꯑꯩ ꯈꯪꯉꯦ
ꯅꯦ ꯍꯣꯏꯅꯦ ꯑꯩꯈꯣꯏꯗꯤꯀꯣ ꯑꯗꯨꯃꯥꯏꯅ ꯇꯧꯕꯅꯦ
ꯊꯦꯡꯅꯗ꯭ꯔꯣ ꯉꯁꯤ ꯎꯗ꯭ꯔꯣ
ꯎꯗꯦꯗ ꯀꯗꯥꯏꯗꯒꯤ ꯑ ꯅꯨꯡꯊꯤ ꯎꯌꯣ ꯎꯋꯣ ꯍꯥꯏꯕ꯭ꯔꯥ ꯅꯪ
ꯅꯪ ꯑꯗꯨꯝ ꯎꯕ꯭ꯔꯥ ꯅꯍꯥꯟꯗꯤ ꯃꯥꯏ ꯃꯇꯨꯡ ꯏꯜꯂꯒ ꯆꯠꯂꯣꯅ ꯑꯍꯣꯏ ꯏꯕꯅꯤ ꯏꯕꯅꯤ ꯇꯤꯅꯥꯁꯦꯅ ꯑꯗꯨꯝ ꯆꯠꯂꯣ
ꯗꯥꯏꯗꯒꯤ ꯊꯤꯅ ꯅꯤꯡꯗꯦꯗ ꯏꯀꯥꯏꯌꯦꯗ
ꯀ꯭ꯔꯤ ꯏꯀꯥꯏꯕ꯭ꯔꯅꯦ
ꯑꯩꯗꯤ ꯃꯥꯕꯨ ꯊꯤꯅꯅꯤꯡꯉꯥꯁꯨ ꯏꯀꯥꯏꯌꯦꯗ ꯎꯁꯨ ꯎꯕ ꯏꯀꯥꯏꯌꯦ
ꯀ꯭ꯔꯤꯒꯤꯅꯣ ꯀ꯭ꯔꯤ ꯏꯀꯥꯏꯕ
ꯑꯗꯨ ꯏꯀꯥꯏꯗ꯭ꯔꯗꯤ
ꯑꯦ ꯏꯀꯥꯏꯅꯤꯡꯉꯥꯏ ꯀꯔꯤ ꯂꯩꯕꯔꯅꯦ
ꯏꯀꯥꯏꯌꯦꯗ ꯑꯩꯗꯤ
ꯂꯩꯔꯦꯍꯦ
ꯑꯩ ꯌꯥꯝ ꯏꯀꯥꯏꯑꯦ
ꯏꯀꯥꯏꯒꯅꯨꯗ ꯑꯩꯁꯨ ꯃꯥꯥꯕꯨ ꯏꯀꯥꯏꯒꯅꯨ ꯍꯥꯏꯅ ꯍꯥꯏꯕꯤꯒꯦ ꯍꯣꯏ ꯍꯌꯦꯡ ꯅꯕꯟꯅꯤ ꯇꯤꯅꯧꯑꯣꯀꯣ
ꯑꯁ ꯑꯩꯗꯤ ꯏꯀꯥꯏ ꯑꯗꯨꯕꯨ ꯃꯥ ꯍꯥꯏꯒꯅꯨꯀꯣ ꯍꯥꯏꯗꯤ ꯍꯥ ꯑꯩꯌꯨꯗ ꯑꯩꯌꯨꯗ ꯆꯦꯟꯈ꯭ꯔꯅꯤꯀꯣ ꯑꯗꯨꯃꯥꯏꯅ ꯍꯥꯏ
ꯌꯨꯝꯗ ꯂꯥꯛꯑꯣ ꯍꯥꯏꯅ ꯍꯥꯏꯕꯤꯒꯦꯀꯣ ꯅꯨꯡ ꯅꯨꯡꯊꯤꯟ ꯆꯨꯞꯄ ꯇꯤꯟꯅꯧꯑꯣꯕꯀꯣ ꯑꯗꯣ ꯍꯜꯂꯛꯄꯗ ꯑꯆꯥꯄꯣꯠ ꯄꯨꯔꯛꯑꯣ
ꯌꯨꯝꯗ ꯑ ꯄꯨꯔꯥꯛꯇ꯭ꯔꯗꯤ ꯑꯩ ꯃꯥ ꯃꯥꯕꯨ ꯑꯩꯅꯦ ꯃꯉꯣꯟ ꯃꯥꯒꯤ ꯌꯨꯝꯗ ꯆꯠꯂꯒ ꯐꯨꯒꯦꯔꯅꯦ
ꯏꯁ ꯏꯆꯤꯟꯅꯥꯎ ꯑꯣꯏꯔꯒ ꯅꯕꯥꯟꯅꯤ ꯏꯆꯤꯟ ꯏꯅꯧ ꯅꯪ ꯅꯪ ꯑꯣꯏꯅ ꯆꯠꯂꯣ ꯅꯣꯏ ꯑꯥ ꯒ꯭ꯔꯥꯎꯟꯗ ꯅꯨꯡꯊꯤꯟ ꯆꯨꯞꯄ ꯇꯤꯟꯅꯑꯣ ꯑꯣꯒꯔꯝꯗ ꯑꯗꯨꯋꯥꯏꯗ ꯀꯣꯏꯕ ꯆꯠ
ꯒ꯭ꯔꯥꯎꯟ ꯀꯗꯥꯏꯗ ꯂꯩꯕ꯭ꯔꯣ ꯒ꯭ꯔꯥꯎꯟ ꯂꯩꯇꯦ ꯑꯁꯤꯗ
ꯑꯗꯨ ꯅꯣꯏ ꯌꯨꯝ ꯃꯊꯛꯇ ꯑꯥ ꯂꯧ
ꯑꯁ ꯑꯩꯗꯤ ꯏꯀꯥꯏ ꯑꯗꯨꯒꯨꯝꯕꯗꯤ ꯑꯩ ꯇꯧꯕ ꯉꯝꯗꯦ
ꯑꯦꯁ ꯀꯥꯏꯒꯥꯅꯨꯗ ꯏꯀꯥꯏ ꯏꯀꯥꯏꯅꯤꯡꯉꯥꯏ ꯂꯩꯇꯦꯗ
ꯏꯀꯥꯏꯌꯦꯗ ꯅꯪꯗꯤ ꯑꯗꯨꯃꯥꯏꯅ ꯂꯥꯏꯅ ꯂꯥꯏꯅ ꯉꯥꯡꯕ ꯑꯗꯨꯝ ꯌꯥꯏ ꯑꯗꯨ ꯑꯩꯈꯣꯏꯗꯤ
ꯀꯔꯤ ꯑꯗꯨꯗ ꯀꯔꯤ ꯏꯀꯥꯏꯅꯤꯡꯉꯥꯏ ꯂꯩꯕ꯭ꯔꯥꯅꯦ ꯑꯩꯈꯣꯏ ꯑꯩꯈꯣꯏꯕꯨ ꯃꯤ ꯑꯩꯈꯣꯏꯁꯨ ꯅꯣꯏꯕꯨ ꯏꯀꯥꯏꯕ꯭ꯔꯥꯅꯦ
ꯅꯣꯏꯗꯤ ꯏꯀꯥꯏꯔꯣꯏ ꯑꯩꯈꯣꯏꯒꯤ ꯈꯨꯟꯒꯤ ꯃꯤꯁꯨ ꯅꯠꯇꯦ
ꯌꯦꯁ ꯑꯗꯨꯒꯤꯅꯤ ꯑꯩꯈꯣꯏ ꯑꯩꯈꯣꯏ ꯒꯤ ꯃꯤꯁꯨ ꯅꯠꯇꯦ ꯈꯪꯒꯗꯕ ꯑꯗꯨꯗ ꯀꯔꯤ ꯏꯀꯥꯏꯅꯤꯡꯉꯥꯏ ꯂꯩꯕ꯭ꯔꯥ ꯍꯥꯏꯕꯅꯤꯗ
ꯑꯁ ꯑꯩꯗꯤ ꯏꯀꯥꯏꯌꯦꯗ ꯅꯣꯏꯅꯤ ꯑꯗꯨꯝ ꯍꯥ ꯍꯧꯖꯤꯛꯇꯤ ꯑꯗꯨ ꯌꯦꯡ ꯑ ꯌꯦꯡꯂꯒ ꯏꯀꯥꯏꯕꯗꯤ ꯅꯠꯇꯦ ꯑꯗꯨꯗꯤ ꯑꯗꯨ ꯑ ꯀꯩꯅꯣ ꯑ ꯂꯥꯛꯄ ꯀꯥꯟꯗ ꯑꯗꯨꯝ ꯎꯔꯤ ꯎꯕꯗ ꯎꯕꯁꯦ ꯌꯥꯝ ꯏꯀꯥꯏꯌꯦꯕ
ꯏꯁ ꯏꯀꯥꯏ ꯏꯀꯥꯏꯐꯝ ꯊꯣꯛꯇꯦꯍꯦ ꯅꯪꯁꯨ ꯂꯩꯔꯦꯍꯦ ꯃꯥꯁꯨ ꯏꯀꯥꯏꯕ꯭ꯔꯥ ꯅꯕꯥꯟꯅꯤ ꯑꯅꯤꯃꯛ
ꯃꯥ ꯃꯥꯁꯨ ꯑꯩꯉꯣꯟꯗ ꯏꯀꯥꯏꯔꯝꯒꯅꯤ
ꯀꯃꯥꯏꯅ ꯑꯗꯨ ꯀꯩꯅꯣ ꯄꯤꯕ ꯃꯇꯝꯗ ꯀꯃꯥꯏꯅ ꯇꯧꯕꯔꯥ ꯃꯥ
ꯃꯥꯗꯤ ꯀꯔꯤꯁꯨ ꯉꯥꯡꯁꯨ ꯉꯥꯡꯗꯦꯅꯦ ꯍꯥꯏꯁꯨ ꯍꯥꯏꯗꯦ ꯃꯥ ꯃꯥꯏ ꯃꯥꯒꯤ ꯃꯔꯨꯞꯅ ꯑꯗꯨꯝ ꯄꯨꯔꯒ ꯌꯨꯝꯒꯤ ꯃꯅꯥꯛꯇ ꯑꯗꯨꯝ ꯂꯩꯔꯨꯔꯒ ꯉꯅꯨꯡꯥꯏꯔꯤ ꯑꯗꯨ ꯑꯩ ꯑꯁꯤ
ꯃꯔꯨꯅ ꯂꯥꯛ ꯅ
ꯍꯣꯏ ꯃꯥꯁꯨ ꯂꯥꯛꯇꯣꯏ ꯂꯥꯛꯑꯦ ꯑꯗꯨ ꯃꯥꯗꯤ ꯃꯅꯥꯛꯇ ꯂꯩꯈ꯭ꯔꯦꯕ ꯑꯗꯨ ꯃꯥꯒꯤ ꯃꯔꯨꯝꯅ ꯑꯗꯨꯝ ꯑꯩꯉꯣꯟꯗ ꯑꯩꯒꯤ ꯈꯨꯗ ꯍꯣꯏ ꯑꯩꯒꯤ ꯈꯨꯗ ꯑꯗꯨꯝ ꯂꯧꯕ ꯂꯥꯛꯑꯕꯅꯤ
ꯑꯗꯨꯃꯥꯏ ꯃꯔꯨꯅ ꯀ꯭ꯔꯤ ꯍꯥꯏꯕ꯭ꯔꯥ ꯌꯥꯝ ꯅꯨꯡꯉꯥꯏꯔꯦ ꯍꯥꯏꯕ꯭ꯔꯥ
ꯍꯣꯏ ꯃꯥꯒꯤ ꯃꯔꯨꯅ ꯑꯗꯨꯃꯥꯏꯅ ꯍꯥꯏꯗꯤ ꯍꯥꯏꯕꯅꯤ ꯑꯗꯨ ꯍꯥꯏꯗꯤ
ꯅꯪ ꯍꯥꯏꯕ ꯌꯥꯝ ꯃꯥꯕꯨ ꯂꯥꯛꯍꯜꯂꯣ ꯍꯥꯏꯅ ꯍꯥꯏꯕ ꯌꯥꯗ꯭ꯔꯥꯅꯦ ꯃꯥ ꯂꯥꯛꯇꯔꯥꯗꯤ ꯄꯤꯔꯣꯏꯅ ꯍꯥꯏꯕ ꯌꯥꯗꯔꯣ
ꯅꯪꯅ ꯍꯥꯏꯗ꯭ꯔꯤꯉꯥꯏꯅ ꯑꯃꯨꯛ ꯀ ꯍꯥꯏꯛꯣ
ꯑꯗꯣ ꯑꯩꯗꯤ ꯈꯪꯗꯦꯕ ꯃꯥꯅ ꯂꯥꯛꯄ꯭ꯔꯥ ꯃꯥꯒꯤ ꯃꯔꯅ ꯂꯥꯛꯄ꯭ꯔꯥ ꯍꯥꯏꯕꯗꯨ
ꯅꯪ ꯅꯪ ꯍꯪꯗ꯭ꯔꯒ ꯅꯪꯒꯤ ꯅꯨꯄꯥ ꯃꯉꯅꯣ
ꯍꯥ
ꯅꯪꯅ ꯅꯪ ꯍꯪꯗ꯭ꯔꯒ